ꯑꯣ꯫ ꯇꯥꯏ
ꯑꯣ ꯋꯥꯔꯤ ꯁꯥꯕ ꯌꯥꯏꯀꯣ ꯁꯤꯁꯇꯔ
ꯑꯥꯎ ꯌꯥꯅꯤ ꯌꯥꯅꯤ
ꯑꯣ ꯑꯗꯨꯗꯤ ꯁꯤꯁꯇꯔ ꯋꯥꯔꯤ ꯍꯧꯕꯤꯔꯣ ꯁꯤꯁꯇꯔꯅ ꯐꯣꯟ ꯇꯧꯔꯛꯄꯅꯦ
ꯑꯩꯅ ꯋꯥꯔꯤ ꯍꯧꯗꯣꯏꯖꯦ꯫ ꯈꯪꯗ꯭ꯔꯦꯗ ꯆꯥꯛꯇꯤ ꯆꯥꯔꯕꯣ ꯕ꯭ꯔꯗꯔꯁꯦ
ꯑꯧ ꯆꯥꯔꯦ
ꯑꯣ ꯀꯩ ꯃꯊꯦꯜ ꯑꯣꯏ ꯆꯥꯔꯒꯦ ꯉꯁꯤꯗꯤ
ꯉꯥꯁꯤꯁꯦ ꯀꯩꯅꯣ ꯇꯧꯔꯦ ꯁꯜꯂꯦ ꯎꯝ ꯏꯔꯣꯝꯕ ꯆꯥꯏꯌꯦ ꯀꯦꯔꯣꯠ ꯀꯥꯔꯣꯠ ꯍꯥꯏꯕꯔꯥ ꯀꯩꯅꯣꯝꯃ ꯂꯩꯕꯗꯣ ꯈꯪꯉꯤꯀꯣ
ꯒꯖꯔ ꯍꯥꯏꯕꯗꯨꯔꫭ
ꯒꯖꯔ ꯅꯠꯇꯦ ꯑꯪ ꯀꯦꯔꯣꯠ ꯍꯥꯏꯕ꯭ꯔꯥ ꯀꯩꯅꯣ ꯑꯩ ꯀꯥꯎꯔꯦ ꯃꯩꯇꯩꯂꯣꯟꯗ ꯀꯥꯔꯣꯠ ꯀꯥꯔꯣꯠ ꯍꯥꯏꯅꯕ ꯑꯃ ꯂꯩꯕꯅꯤ꯫ ꯑꯣ ꯍꯣꯏ ꯑꯗꯨ ꯍꯣꯏ ꯁꯤꯁꯇꯔꯅ ꯑꯩꯖꯨ ꯑꯩꯖꯨ ꯁꯨꯃꯥꯏꯅ ꯍꯥꯏꯒꯗꯕꯅꯣꯗꯤ ꯈꯪꯗ꯭ꯔꯦ ꯑꯗꯨꯗꯣ ꯏꯔꯣꯜꯍꯩꯋꯦ ꯆꯥꯔꯦ
ꯑꯣ ꯑꯣ ꯌꯥꯝ ꯍꯥꯎꯗꯧ ꯃꯥꯜꯂꯦ ꯏꯔꯣꯟꯕꯗꯤ ꯂꯣꯏ ꯍꯥꯎꯋꯦꯗꯥ ꯌꯣꯡꯆꯥꯛ ꯏꯔꯣꯜꯕꯅ ꯈ꯭ꯋꯥꯏ ꯍꯥꯎꯔꯦ
ꯃꯥꯗꯤ ꯍꯥꯎꯁꯨ ꯍꯥꯎꯋꯤ ꯃꯅꯝꯁꯨ ꯐꯖꯩ ꯂꯣꯏꯅ ꯐꯖꯩ ꯍꯥꯏꯇꯥꯔꯦ
ꯑꯥꯎ ꯂꯣꯏ ꯍꯥꯎꯋꯦ
ꯑꯣ ꯁꯤꯁꯇꯔꯗꯤ ꯀꯩ ꯃꯊꯦꯜ ꯆꯥꯕꯤꯔꯒꯦ
ꯆꯥꯗꯔꯤꯌꯦ ꯎꯁꯣꯏ ꯎꯁꯣꯏ ꯎꯁꯣꯏ ꯊꯣꯡꯉꯦ ꯉꯁꯤ ꯆꯥꯅꯤꯡꯃꯟꯗꯥꯅꯥ
ꯁꯤꯁꯇꯔꯁꯦ ꯍꯧꯖꯤꯛ ꯉꯥꯏꯍꯥꯛꯀꯤ ꯉꯍꯥꯛꯀꯤ ꯃꯃꯥꯡꯗ ꯀꯩꯅꯣ ꯇꯧꯒꯤꯕꯗꯣ ꯑꯣꯏꯗꯣꯏꯔꯥ
ꯑꯥ ꯑꯗꯨ ꯑꯣꯏꯗꯣꯏꯅꯦ
ꯑꯦ ꯑꯁ ꯑꯩꯁꯦ ꯅꯝꯕꯔꯁꯦ ꯀꯩꯅꯣ ꯇꯧꯗꯕꯅꯤꯅ ꯅꯤꯡꯁꯤꯡꯗ꯭ꯔꯕ ꯑꯗꯨꯏ ꯃꯥꯂꯛꯑꯕꯥ ꯌꯦꯟꯖꯥꯡꯒꯤꯁꯤꯗ ꯃꯥꯟꯅꯕꯁꯤꯗ
ꯑꯩꯁꯨ ꯈꯜꯂꯤꯅꯦꯕ ꯈꯪꯗꯕ ꯁꯥꯏꯁꯦ ꯀꯩꯒꯤꯅꯣꯅ
ꯑꯣ ꯁꯥꯎ ꯌꯥꯗꯦ ꯃꯤ ꯌꯥꯝꯕꯅꯤꯅ ꯀꯁꯇꯃꯔ ꯌꯥꯝꯕꯅꯤꯅ ꯎꯄꯥꯏ ꯂꯩꯇꯦ
ꯑꯥꯎ ꯑꯗꯨꯅꯦ ꯑꯗꯨꯅꯦ
ꯍꯣꯏ ꯁꯤꯁꯇꯔ ꯍꯣꯏꯒꯤꯗꯤ ꯋꯥꯠꯂꯤꯕꯣ
ꯑꯥ ꯂꯣꯏ ꯂꯣꯏꯔꯦ ꯑꯗꯣ ꯑꯩꯈꯣꯏ ꯃꯃꯥ ꯕꯕꯥ ꯂꯥꯛꯇ꯭ꯔꯤꯕꯥ ꯑꯗꯨꯗꯨꯒꯤ ꯆꯥꯛ ꯆꯥꯕ ꯉꯥꯏꯔꯤꯅꯦ
ꯑꯣ ꯃꯣꯏ ꯌꯥꯎꯗꯗꯤ ꯃꯄꯨꯡ ꯐꯥꯔꯣꯏ ꯑꯩꯣꯏ ꯉꯥꯏꯕꯤꯌꯨ ꯉꯥꯏꯕꯤꯌꯨ ꯃꯣꯏꯁꯨ ꯄꯨꯜꯂꯞ ꯍꯦꯛ ꯆꯥꯃꯤꯟꯅꯕꯅ ꯅꯨꯡꯉꯥꯏꯕꯅꯤ ꯁꯤꯁꯇꯔ ꯑꯣꯏꯗꯤ ꯐꯦꯃꯤꯂꯤ ꯃꯦꯝꯕꯔꯁꯦ ꯀꯌꯥꯃꯨꯛ ꯑꯣꯏꯔꯤꯅꯣ
ꯄꯨꯂꯞꯅ ꯊꯥꯔꯇꯤꯟ ꯑꯣꯏꯗꯣꯏꯅꯦ ꯑꯗꯣ ꯍꯧꯖꯤꯛ ꯑꯁꯤꯗ ꯂꯩꯕꯁꯤꯅ ꯇꯔꯨꯛ ꯃꯉꯥ ꯇꯔꯨꯛ
ꯊꯥꯔꯇꯤꯟꯁꯦ ꯑꯗꯨꯝ ꯌꯥꯝꯗꯤ ꯌꯥꯝꯃꯤꯅꯦꯀꯣ ꯑꯗꯨꯗꯤ ꯑꯩ ꯁꯤ ꯆꯔꯣꯏꯁꯦ
ꯑ ꯕꯤꯛ ꯐꯦꯃꯤꯂꯤ ꯑꯣꯏꯗꯣꯏ
ꯑꯣ ꯑꯗꯨꯁꯒ ꯆꯥꯎꯏꯍꯦ ꯑꯣ ꯀꯌꯥꯃꯨꯛ ꯁꯨꯒꯦ
ꯍꯥ
ꯍꯥꯏꯗꯤ ꯃꯁꯤꯡ ꯍꯥꯏꯒꯗ꯭ꯔꯥ
ꯑ ꯑꯩ ꯑꯩꯁꯤꯔꯣ
ꯁꯤꯁꯇꯔꯒꯤ ꯁꯤꯕ꯭ꯂꯤꯡ ꯃꯁꯤꯡ
ꯑꯣ ꯑꯗꯨ ꯇꯔꯨꯛ ꯁꯨꯑꯦ
ꯑꯣ ꯌꯥ ꯌꯥꯗ ꯖꯖꯇꯪ ꯍꯥꯏꯕ ꯍꯥꯏꯗꯨꯅꯤ
ꯑꯥ ꯑꯗꯨꯒꯤꯅꯦ ꯃꯤ ꯌꯥꯝꯃꯤꯅꯦ ꯏꯆꯤꯟꯜ ꯏꯅꯥꯎ ꯌꯥꯝꯃꯦꯕ ꯅꯨꯡꯉꯥꯏꯕꯅꯦ ꯏꯆꯤꯛ ꯆꯤꯛ ꯏꯆꯤꯛ ꯆꯤꯛ ꯇꯧ ꯁꯔꯨꯛ ꯃꯤꯌꯥꯝꯕꯁꯤꯅ ꯅꯨꯡꯉꯥꯏꯕꯅꯦꯕ
ꯃꯥꯅꯤ ꯃꯥꯅꯤ ꯑꯃꯅ ꯑꯃꯅꯁꯨ ꯃꯇꯦꯡ ꯇꯧꯁꯟꯅꯗꯅ ꯈꯣꯠꯇꯅ ꯈꯣ ꯄꯨꯣꯠꯂꯞ
ꯎꯝ ꯕ꯭ꯔꯗꯔ ꯈꯣꯏꯗꯤ ꯕ꯭ꯔꯗꯔ ꯈꯣꯏꯗꯤ ꯀꯌꯥ ꯁꯨꯒꯦ
ꯑꯩꯈꯣꯏꯁꯤ ꯁꯤꯁꯇꯔ ꯍꯣꯏꯗꯒꯤ ꯑꯃꯨꯛ ꯐꯤꯐꯇꯤ ꯄꯥꯔꯁꯦꯟ ꯑꯣꯏꯌꯦ
ꯑꯩꯈꯣꯏꯒꯤ ꯐꯤꯐꯇꯤ ꯄꯥꯔꯁꯦꯟ
ꯁꯤꯁꯇꯔ ꯍꯣꯏꯒꯤ ꯁꯤꯕ꯭ꯂꯤꯡ ꯃꯁꯤꯡꯗꯣ ꯑꯗꯨꯒꯤ ꯐꯤꯐꯇꯤ ꯄꯥꯔꯁꯦꯟ
ꯑꯣ ꯑꯗꯨꯁꯨ ꯌꯥꯏꯗ ꯍꯧꯖꯤꯛꯀꯥꯟ ꯌꯥꯝꯃꯜꯂꯁꯨ ꯐꯠꯇꯕꯅꯤ
ꯃꯥꯅꯤ ꯃꯥꯅꯤ ꯌꯥꯝꯃꯜꯂꯁꯨ ꯀꯣꯛ ꯉꯧꯕ ꯃꯇꯥꯡꯗ ꯂꯥꯛꯄꯖꯥꯠꯅꯤ ꯑꯗꯨꯕꯨ ꯍꯈꯣꯏꯗꯤ ꯑꯗꯨꯃꯥꯏꯅꯗꯤ ꯑꯁꯤꯗ ꯑꯩꯔꯣꯏꯗꯧꯗꯤ ꯌꯥꯝꯗ꯭ꯔꯦ
ꯑꯣ ꯉꯁꯥꯏꯗꯥꯒ ꯋꯥꯔꯤ ꯁꯥꯟꯅꯕꯗ ꯋꯥꯔꯤ ꯂꯣꯏꯗ꯭ꯔꯤꯉꯩꯗ ꯐꯣꯟ ꯇꯠꯈ꯭ꯔꯦꯅꯦ ꯅꯔꯥ ꯈꯪꯗꯦ ꯑꯗꯣ ꯀꯩꯅꯣꯝ ꯍꯪꯕꯗꯣ ꯈꯨꯝꯃꯝꯗ꯭ꯔꯦ ꯑꯗꯣ ꯑꯃꯨꯛ ꯍꯪꯉꯦ ꯍꯪꯦꯅꯦ
ꯌꯥꯏ-ꯌꯥꯏ ꯍꯪꯉꯨꯅꯦ
ꯑꯗꯣ ꯑꯩꯅ ꯉꯁꯥꯏ ꯍꯪꯕꯗꯣ ꯗꯥꯗꯥꯁꯦ ꯑꯩꯉꯣꯟꯗꯒꯤ ꯍꯥꯟꯕ ꯃꯥꯜꯂꯦ ꯑꯗꯣ ꯃꯦꯂꯤꯃꯦꯜ ꯑꯣꯏꯗꯣꯏꯔꯥ ꯖꯦꯟꯖꯤ ꯑꯣꯏꯗꯣꯏꯔꯥꯅ ꯍꯪꯕꯅꯦꯕ ꯑꯗꯨ ꯀꯩ ꯑꯣꯏꯒꯦ
ꯑꯩꯈꯣꯏꯗꯤ ꯖꯦꯟ ꯖꯤꯁꯤ ꯉꯝꯒꯅꯤ ꯑꯦ
ꯑꯣ ꯑꯗꯨ ꯑꯗꯨꯗꯤ ꯔꯟꯖꯤꯠ ꯁꯤꯡꯅꯤ ꯆꯤꯡꯉꯝꯒꯅꯤ ꯍꯥꯏꯗꯤ ꯁꯤꯌ ꯑꯣꯏꯗꯧꯕ
ꯁꯤꯌꯣꯔꯅꯤ ꯂꯗꯥꯥꯏꯔꯤꯛ ꯍꯥꯏꯕꯕꯨꯗꯤ ꯅꯨꯡꯉꯥꯏꯇꯧꯋꯦ
ꯑꯗꯨꯗꯤ ꯌꯥꯝ ꯈꯦꯠꯅꯔꯝꯃꯣꯏꯗ
ꯎꯝ ꯈꯦꯠꯅꯔꯝꯗꯕꯁꯨ ꯌꯥꯏꯗ ꯍꯥꯏꯗꯤ ꯑꯩꯈꯣꯏꯅ ꯀꯩꯅꯣ ꯑꯁꯦꯡꯕ ꯑꯦꯛꯆꯨꯋꯦꯜ ꯍꯥꯏꯅꯗꯕꯒꯤ ꯁꯨꯝ ꯅꯛꯅꯕ ꯂꯥꯞꯅꯕ ꯃꯥꯟꯕꯒꯤ ꯑꯣꯏꯔꯝꯕꯁꯨ ꯌꯥꯏꯑꯕꯀꯣ
ꯑꯣ
ꯌꯥꯝ ꯀꯩꯁꯨ ꯀꯟꯅꯗꯤ ꯈꯦꯠꯅꯔꯝꯃꯣꯏꯗꯣ ꯍꯥꯏꯗꯤ ꯁꯤꯁꯇꯔ ꯍꯣꯏꯁꯨ ꯀꯩꯅꯣ ꯌꯥꯝꯕꯅꯤꯅ ꯑꯗꯨꯝ ꯁꯤꯁꯇꯔ ꯑꯣꯏꯖꯔꯝꯒꯁꯨ ꯌꯥꯝ ꯀꯟꯅꯗꯤ ꯑꯩꯉꯣꯟꯗꯒꯤ ꯍꯦ ꯍꯦ ꯂꯒꯦ ꯁꯨ ꯍꯅꯔꯒꯁꯨ ꯌꯥꯝ ꯀꯟꯅ ꯀꯩꯅꯣ ꯇꯧꯔꯝꯗꯧ ꯃꯥꯟꯗꯦꯕꯀꯣ
ꯑꯣ ꯑꯗꯣ ꯑꯒꯥꯡꯗꯤ ꯉꯥꯁꯤꯅ ꯌꯥꯝꯅ ꯐꯣꯔꯃꯦꯂꯤꯇꯤ ꯂꯩꯕꯀꯣ ꯑꯗꯨꯗꯤ ꯌꯥꯝ ꯍꯥꯟꯂꯝꯗꯧ ꯃꯥꯟꯕ
ꯑꯣ ꯑꯗꯨꯃꯥꯏꯅ ꯁꯨꯝ ꯑꯩꯁꯦ ꯁꯨꯝ ꯇꯝꯃꯤꯅꯦ ꯍꯥꯏꯇꯥꯔꯦꯀꯣ ꯑꯗꯣ ꯌꯥꯝ ꯀꯩꯅꯣ ꯇꯧꯕꯒꯤ ꯋꯥ ꯉꯥꯛꯇꯁꯨ ꯅꯦ ꯁꯨꯝ ꯇꯝꯕꯅꯦ ꯍꯥꯏꯇꯥꯔꯦ ꯋꯥꯔꯤꯦ ꯁꯥꯟꯅꯕ ꯀꯥꯟꯗ ꯅꯨꯡꯉꯥꯏꯅꯕ ꯍꯥꯏꯒꯗ꯭ꯔꯥ
ꯑꯥ
ꯀꯝꯃꯨꯅꯤꯀꯦꯁꯟꯗꯣ ꯕꯦꯔꯤꯌꯔ ꯂꯩꯇꯅꯕ ꯍꯥꯏꯗꯤ ꯏꯐꯦꯛꯇꯤꯞ ꯑꯣꯏꯅ ꯀꯩꯅꯣ ꯑꯣꯏꯅꯕ ꯍꯥꯏꯅ ꯑꯩꯅ ꯁꯨꯝ ꯍꯣꯏ ꯁꯦꯝꯃꯅꯤꯗ ꯑꯗꯨꯕꯨꯗꯤ
ꯑꯥ ꯑꯩꯗꯤ ꯑꯗꯨꯝ ꯅꯣꯛꯀꯜꯂꯦꯕꯀꯣ ꯑꯗꯨ ꯑꯗꯨꯗꯒꯤ ꯐꯣꯔꯃꯦꯂꯤꯇꯤ ꯐꯣꯔꯃꯦꯂꯤꯇꯤꯁꯦ ꯈꯔ ꯆꯪꯗꯕ
ꯑꯣ ꯑꯗꯨꯝꯕ ꯀꯩꯁꯨ ꯀꯥꯏꯗꯦ ꯍꯣꯏ ꯀꯩꯅꯣꯕꯨꯗꯤ ꯈꯔ
ꯗꯥꯗꯤ
ꯀꯩꯅꯣꯒꯨꯝꯕꯗꯤ ꯑꯗꯨꯝ ꯄꯥꯝꯕꯩꯁꯦ ꯍꯧꯣꯏꯗꯤ ꯑꯗꯨꯃꯥꯏꯅ ꯗꯤꯁꯤꯄ꯭ꯂꯤꯟ ꯀꯩꯅꯣꯒꯨꯝꯕꯁꯦ ꯑꯗꯨꯝ ꯈꯔ ꯄꯥꯝꯖꯩ ꯍꯥꯏꯇꯥꯔꯦꯀꯣ ꯏꯁꯥꯒꯤ
ꯑꯧ
ꯑ ꯑꯗꯨꯅ ꯑꯗꯨꯃꯥꯏꯅ ꯁꯨꯝ ꯍꯥꯏꯇꯥꯔꯦ ꯏꯁꯥꯥꯁ ꯁꯨꯝ ꯗꯤꯁꯤꯄ꯭ꯂꯤꯟ ꯍꯥꯏꯀꯠꯅꯨꯡ ꯍꯥꯏꯕ ꯃꯑꯣꯡꯗ ꯔꯦꯁꯄꯦꯛ ꯑꯣꯏꯕ ꯃꯑꯣꯡꯗ ꯋꯥ ꯉꯥꯡꯕꯗ ꯁꯨꯝ ꯄ꯭ꯔꯝꯃꯤꯅ ꯁꯨꯝꯉꯥꯡꯕꯗꯤ ꯁꯨꯝ ꯃꯌꯥꯡꯒ ꯁꯨꯝ ꯋꯥꯔꯤ ꯁꯨꯝ ꯁꯅꯔꯥꯅꯤ ꯁꯨꯝ ꯃꯥꯏ ꯉꯥꯡꯅꯤꯡꯉꯛꯄ ꯍꯥꯏꯇꯥꯔꯦꯅꯦ
ꯑꯗꯨꯗꯅꯤꯗ ꯍꯣꯏꯁꯤ ꯆ ꯁꯤꯁꯇꯔꯅ ꯉꯥꯡꯅꯤꯡꯕ ꯃꯑꯣꯡꯗ ꯑꯗꯨꯝ ꯉꯥꯡꯉꯨꯗ ꯑꯩ ꯀꯩꯁꯨ ꯑꯗꯨꯗ ꯀꯩꯁꯨ ꯃꯥꯏꯟ ꯇꯧꯗꯧꯁꯨ ꯂꯩꯇꯦꯗꯅꯀꯣ
ꯑ ꯑꯗꯣ ꯑꯩ ꯅ ꯑꯣ ꯍꯥꯏꯕꯤꯌꯣ ꯍꯥꯏꯕꯤꯌꯨ ꯍꯥꯏꯌꯣ ꯗꯥꯗꯥꯅ ꯍꯥꯟꯅ ꯍꯥꯏꯌꯣ ꯖꯥꯅ ꯍꯥꯟꯕꯅꯤꯅ ꯖꯥꯅ ꯍꯥꯟꯅ ꯍꯥꯏꯌ
ꯑꯣ ꯍꯥꯏꯗꯤ ꯁꯥꯟꯅꯔꯤ ꯋꯥꯁꯦ ꯍꯥꯏꯗꯤ ꯐꯣꯔꯃꯦꯜ ꯀꯩꯅꯣ ꯅꯠꯇꯦꯗꯅ ꯍꯥꯏꯗꯤ ꯏꯟꯐꯣꯔꯃꯦꯜ ꯑꯣꯏꯕ ꯋꯥꯅꯤꯗꯅꯀꯣ
ꯎꯝ꯫
ꯑꯗꯨꯏ ꯁꯨꯝ ꯋꯥꯔꯤꯗ ꯁꯨꯝ ꯅꯨꯡꯉꯥꯏꯅꯕ ꯃꯌꯥꯝꯒꯤ ꯀꯩꯅꯣ ꯇꯧꯅꯕ ꯍꯥꯏꯅ ꯁꯨꯝ ꯐꯣꯔꯃꯦꯜ ꯑꯣꯏꯕ ꯋꯦꯗ ꯄꯨꯁꯟꯕꯩ ꯋꯥꯅꯦꯕꯀꯣ꯫
ꯑꯥ꯫
ꯁꯤꯁꯇꯔꯒꯤ ꯑꯣꯏꯕ ꯋꯦꯗ ꯑꯗꯨꯝ ꯍꯥꯏꯕꯗ ꯀꯩꯁꯨ ꯀꯥꯏꯕ ꯂꯩꯇꯦꯗ ꯍꯥꯏꯒꯦ ꯇꯧꯕꯅꯤꯗ꯫
ꯑꯣ꯫
ꯎꯝ ꯁꯤꯁꯇꯔꯒꯤ ꯑꯄꯥꯝꯕꯗꯣ ꯑꯃꯨꯛ ꯍꯥꯏꯔꯣꯅꯦ ꯑꯗꯨꯝ ꯇꯥꯔꯒꯦꯅꯦ꯫
ꯑꯗꯣ ꯍꯧꯖꯤꯛ ꯀꯥꯎꯈ꯭ꯔꯕ ꯑꯩꯗꯣ꯫
ꯌꯥꯝ ꯊꯨ ꯑꯣ ꯌꯥꯝ ꯊꯨꯅ ꯀꯥꯎꯋꯦꯍꯦ ꯑꯗꯨꯗꯤ꯫
ꯑꯣ꯫ ꯄꯤꯔꯨꯞ ꯄꯤꯔꯨꯞ ꯆꯥ ꯒꯗꯕ ꯗꯔꯀꯥꯔ ꯃꯌꯥꯝ ꯂꯩꯔꯦ꯫ ꯄꯤꯔꯨꯞꯁꯦ ꯄꯤꯔꯨꯞꯁꯦ ꯀꯩꯕꯥ ꯀꯣꯛꯀꯤ ꯍꯤꯗꯥꯛ ꯗꯥꯛꯅꯦ ꯍꯥꯏꯗꯥꯏꯅꯦ꯫
ꯑꯥ ꯕ꯭ꯔꯦꯟ ꯐꯅꯕꯅꯦ ꯀꯥꯏꯗꯅꯦꯗꯤ ꯍꯥꯏꯅꯕꯅꯤ꯫
ꯑ ꯃꯇꯩ ꯂꫭꯟꯗꯥ ꯃꯩꯇꯩ ꯂꯣꯟꯗ ꯂꯩꯕꯅꯤꯅꯦ꯫
ꯄꯤꯔꯨꯛ ꯑꯣꯏꯔꯒꯗꯧ ꯃꯥꯜꯂꯦ ꯃꯗꯨ꯫
ꯑꯥꯎ ꯄꯤꯔꯨꯨꯞꯅꯦ ꯄꯤꯔꯨꯨꯞ꯫ ꯑꯗꯣ ꯑꯩ ꯑꯩꯒꯤ ꯑ ꯃꯩꯇꯩꯂꯣꯟ ꯉꯥꯡꯕꯁꯦ
ꯑꯥ꯫
ꯀꯃ ꯑꯥꯎ ꯌꯥꯝ ꯈꯣꯏꯕ꯭ꯔꯕ꯫
ꯀꯩꯁꯨ ꯊꯣꯏꯗꯣꯛꯄ ꯇꯧꯗꯦꯗ ꯁꯨꯝ ꯁꯤꯁꯠ ꯑꯗꯨꯝ ꯀꯩꯁꯨ ꯌꯥꯝꯅ ꯀꯟꯅ ꯈꯣꯏꯕ ꯈꯣꯠꯄ ꯀꯩꯁꯨ ꯑꯣꯏꯗꯦꯗ ꯅꯨꯡꯁꯤꯠ ꯐꯖꯅ ꯑꯗꯨꯝ ꯐꯖꯅ ꯑꯗꯨꯝ ꯈꯪꯕꯗꯤ ꯃꯥꯜꯂꯦ ꯑꯗꯨꯝ ꯄ꯭ꯔꯣꯅꯥꯎꯟꯁꯦꯁꯟ ꯀꯩꯥꯗꯤ ꯑꯗꯨꯝ ꯁꯨꯕꯗꯧꯅꯗꯤ ꯇꯧꯏꯀꯣ꯫
ꯑ ꯀꯟꯐꯤꯗꯦꯟꯁ ꯑ ꯉꯥꯡꯊꯣꯔꯛꯄꯗ ꯀꯟꯐꯤꯗꯦꯟꯁ ꯈꯔ ꯋꯥꯠꯄꯒꯤ꯫ ꯍꯥꯏꯗꯤ ꯂꯣꯏꯅꯗꯤ ꯈꯪꯕꯀꯣ ꯑꯗꯣ ꯉꯥꯡꯊꯣꯔꯛꯄꯗ ꯈꯣꯏꯒꯗ꯭ꯔꯥ ꯑ ꯂꯥꯟꯒꯗ꯭ꯔꯥ ꯑꯗꯨꯝ ꯄꯥꯈꯠꯄꯒꯤ ꯀꯟꯐꯤꯗꯦꯟꯁ ꯈꯔ ꯋꯥꯠꯄꯒꯤ ꯇꯥꯕꯗ ꯈꯔ ꯋꯥꯠꯄꯅꯦꯕ꯫
ꯑꯣ ꯍꯣꯏꯗ ꯑꯗꯨꯝ ꯉꯥꯡꯉꯨꯗ ꯁꯤꯅ ꯀꯩꯁꯨ ꯊꯣꯏꯗꯣꯛꯄ ꯑꯀꯥꯏꯕ ꯀꯩꯁꯨ ꯌꯥꯎꯗꯦ ꯍꯣꯏ ꯁꯤꯁꯆꯅ ꯈꯪꯗꯕ ꯑꯣꯏꯔꯒꯅ ꯌꯥꯝ ꯀꯟꯅꯗꯤ ꯍꯥꯏꯔꯨꯔꯅꯨ ꯑꯗꯨꯒ ꯁꯨꯝ ꯅꯨꯡꯇꯤꯒꯤ ꯌꯉꯥꯡꯅꯕ ꯀꯩꯅꯣ ꯑꯣꯏꯕ ꯋꯥꯗꯤ ꯑꯗꯨꯝ ꯌꯥꯡꯅ ꯑꯗꯨꯝ ꯐ꯭ꯔꯤ ꯑꯣꯏꯗ ꯑꯗꯨꯝ ꯍꯥꯏꯗꯧꯅ ꯍꯥꯏꯗꯤ ꯁꯨꯝ ꯏꯁꯥꯅ ꯁꯣꯏꯈꯤꯗ꯭ꯔꯅ ꯈꯜꯂ ꯉꯥꯡꯕꯁꯤ ꯌꯥꯝ ꯁꯣꯏ꯫
ꯑꯥ꯫
ꯑꯗꯨꯅ ꯑꯗꯨꯝ ꯁꯤꯁꯇꯔꯅ ꯈꯪꯕꯣꯏꯗꯤ ꯑꯗꯨꯝ ꯐꯖꯅ ꯑꯗꯨꯝ ꯐ꯭ꯔꯤ ꯑꯣꯏꯅꯗꯨꯝ ꯍꯥꯏꯗꫭ ꯍꯥꯏꯗꯤ ꯐꯥꯔ ꯉꯥꯡꯒ ꯗꯤ ꯑꯃꯨꯛ ꯍꯦꯟꯅ ꯁꯣꯏꯕꯁꯨ ꯑꯗꯨꯝ ꯌꯥꯎꯔꯛꯀꯅꯤꯕ꯫
ꯍꯣꯏ ꯍꯣꯏ꯫
ꯁꯨꯝ ꯉꯥꯡꯖꯔ ꯍꯩꯔꯛꯀꯅꯤꯗ ꯑꯗꯨꯕꯨꯗꯤ ꯀꯅꯥꯁꯨ ꯍꯩꯕ ꯅꯠꯇꯦ ꯑꯗꯨꯝ ꯇꯝꯕ ꯇꯝꯕ ꯂꯣꯏ ꯍꯩꯩꯅꯕ ꯉꯥꯛꯇꯅꯤꯗꯅ꯫
ꯑꯥ ꯍꯥꯟꯅꯗꯤ ꯍꯥꯟꯅꯗꯤ ꯍꯩꯔꯝꯗꯕꯅꯦ ꯑꯩꯁꯦ ꯑ ꯃꯅꯤꯄꯨꯔꯤ ꯐꯤꯂꯝ ꯌꯦꯡꯕꯒꯤ ꯍꯩꯔꯤꯅꯦꯕ꯫ ꯇꯝꯕꯒꯤ ꯍꯩꯇ ꯍꯩꯕ ꯅꯠꯇꯦꯕ꯫
ꯑꯥ꯫
ꯃꯅꯤꯄꯨꯔꯤ ꯐꯤꯂꯝ ꯌꯦꯡꯕꯗꯒꯤ ꯍꯩꯔꯤꯅꯦꯕ꯫
ꯑꯣꯁ ꯑꯗꯨꯗꯤ ꯌꯥꯝ ꯊꯨꯅ ꯂꯔꯟ ꯇꯧꯕ ꯉꯝꯃꯤꯅꯦ ꯑꯗꯨꯗꯤ ꯍꯗꯤ ꯉꯥꯡꯅꯗ꯭ꯔꯒꯁꯨ꯫
ꯑꯥ ꯑꯗꯨꯃꯥꯏꯗꯤ ꯇꯧꯔꯦ꯫ ꯑꯗꯣ ꯈꯤꯇꯪ-ꯈꯤꯇꯪ ꯉꯪ ꯉꯥꯡꯕ ꯍꯧꯕ ꯀꯥꯟꯗꯗꯤ ꯌꯥꯝ ꯈꯣꯏꯌꯦ꯫ ꯍꯧꯖꯤꯛꯅ ꯈꯤꯇꯪ ꯐꯕ ꯐꯥꯕ ꯍꯧꯔꯦ꯫
ꯑꯣ ꯐꯕ ꯍꯧꯔꯦ ꯍꯥꯏꯗꯧꯕꯀꯣ꯫
ꯑꯥ ꯐꯕ ꯍꯧꯔꯦ ꯐꯥꯕ ꯍꯧꯔꯦ ꯍꯥꯏꯗꯤ ꯀꯠ ꯇꯕꯣꯗꯧꯕ ꯎꯝ ꯑ ꯑ ꯑꯗꯨꯒꯤꯅꯦ ꯑꯩꯒꯤ
ꯑꯥ
ꯌꯥꯝ ꯃꯣꯜ
ꯍꯣꯏ ꯁꯤꯁꯇꯔ ꯁꯤꯁꯇꯔꯅ ꯉꯥꯡꯊꯣꯔꯛꯄ ꯀꯥꯟꯗꯀꯣ ꯁꯤ ꯁꯥꯏꯠ ꯀꯟꯐꯤꯗꯦꯟꯁ ꯑꯃ ꯈꯔ ꯋꯥꯠꯂꯦ ꯉꯥꯒꯤꯦ ꯍꯥꯏꯕꯗꯣ
ꯎꯝ
ꯑꯗꯨꯃꯥꯏꯅ ꯑꯗꯨꯝ ꯃꯊꯧ ꯑꯗꯨꯝꯕꯒꯤ ꯃꯑꯣꯡꯗꯤ ꯑꯗꯨꯝ ꯎꯕ ꯐꯪꯉꯤ ꯍꯥꯏꯗꯤ ꯁꯤ ꯆꯅꯪ ꯋꯥꯥꯡꯈꯤꯕ ꯈꯨꯒꯥꯡꯁꯦ ꯐꯔꯒꯒꯕꯨ
ꯎꯝ ꯑꯥ ꯑꯥ ꯈꯪꯗꯤꯦ ꯈꯪꯉꯤꯅꯦꯕ ꯑꯩꯒꯤ ꯄꯣꯏꯔꯣ ꯚꯌꯨꯗꯗꯤ ꯑꯩꯅ ꯈꯟꯕꯗꯨꯗꯤ ꯆꯨꯝꯃꯤꯅꯦꯕ ꯑꯗꯨꯒ ꯇꯤꯗꯨꯅ ꯂꯥꯜꯂꯤꯦꯅꯦꯕꯣ
ꯑꯥ
ꯍ ꯇ ꯑꯣꯏꯣꯏ ꯇ
ꯃꯥꯅꯦ ꯃꯥꯅꯦ ꯁꯤꯁꯇꯔꯗ ꯍꯥꯏꯗꯣꯛꯑꯣ ꯑꯩꯁꯨ ꯊꯥꯒꯦ ꯔꯨꯕꯗꯤꯁꯨꯕꯦ ꯃꯥꯒꯤ ꯀꯩ ꯍꯥꯏꯅꯤ ꯋꯥꯔꯗꯠꯇꯨꯒꯤ ꯁꯦꯂꯦꯕꯜ ꯍꯥꯏꯒꯗ꯭ꯔꯥ ꯑꯗꯨꯗꯤ ꯆꯨꯝꯃꯦꯕꯀꯣ ꯑꯗ ꯁꯤꯁꯇꯔꯅ ꯄꯥꯈꯠꯄꯒꯤ ꯀꯩ ꯍꯥꯏꯅꯤ ꯁꯣꯏꯕ ꯃꯥꯟꯕꯒꯤ ꯃꯑꯣꯡꯗ ꯉꯥꯡꯕꯗꯨꯅ ꯁꯨꯝ ꯇꯄꯗ ꯁꯨꯝ ꯉꯥꯡꯕꯗꯣ ꯐꯥꯔ ꯉꯥꯡꯕꯗꯣ ꯕ꯭ꯔꯦꯡ ꯐꯥꯔ ꯉꯥꯡꯕ ꯍꯥꯏꯒꯗ꯭ꯔꯥ ꯑꯗꯨꯃꯥꯏꯅ ꯇꯧꯋꯤ ꯑꯗꯨꯃꯥꯏꯅ ꯇꯧꯕ ꯑꯃꯗꯤ ꯍꯣꯏ ꯑꯗꯨꯃꯥꯏꯅꯗꯤ ꯇꯧꯋꯤ ꯁꯤꯁꯇꯔꯒꯤ ꯋꯥ ꯉꯥꯡꯊꯣꯔꯛꯄ ꯄꯁꯦ ꯑꯇꯣꯞꯄ ꯀꯩꯅꯣꯅ ꯉꯥꯡꯕꯈꯩꯗꯤ ꯑꯃꯨꯛ ꯐ꯭ꯔꯤꯗ ꯆꯠꯂꯦꯕ ꯃꯩꯇꯩꯅ ꯉꯥꯡꯕꯅ ꯇꯣꯄ ꯀꯦ ꯑꯗꯨꯣ ꯍꯥꯏ
ꯑꯩꯈ ꯂꯣꯟ ꯅꯠꯇꯕꯅꯤꯅ ꯑꯩꯈꯣꯏ ꯑꯩꯈꯣꯏ ꯂꯣꯟ ꯅꯠꯇꯕꯅꯤꯅ ꯈꯔꯗꯤ ꯋꯥꯠꯄ ꯇꯥꯔꯦꯅ
ꯑꯣ ꯃꯥꯅꯦ ꯃꯥꯅꯦ ꯑꯗꯨꯕꯨꯗꯤ ꯃꯁꯥꯅ ꯇꯥꯕꯅꯤꯗꯅ ꯍꯧꯖꯤꯛ ꯑꯇꯣꯞꯄ ꯂꯦꯡꯒ꯭ꯋꯦꯖ ꯑꯃ ꯇꯝꯕ ꯍꯥꯏꯁꯦ ꯑꯔꯥꯏꯕ ꯑ ꯅꯠꯇꯦꯗꯅ ꯕꯈꯩꯁꯨ ꯑꯗꯨꯝ ꯌꯥꯡ ꯌꯥꯡꯅ ꯑꯗꯨꯝ ꯉꯥꯡꯕꯁꯨ ꯌꯥꯎꯏꯦ ꯍꯥꯏꯗꯤ ꯄꯨꯔꯥ ꯑꯗꯨꯝ ꯀꯩꯅꯣ ꯑꯣꯏꯗ ꯐꯖꯅ ꯈꯪꯉꯕ ꯃꯥꯟꯕꯒꯁꯨ ꯌꯥꯎꯋꯦꯕꯀꯣ ꯍꯧꯖꯤꯛꯇꯩꯁꯨ ꯋꯥꯔꯤ ꯁꯥꯟꯅꯕ ꯀꯥꯟꯗꯀꯣ ꯑꯇꯩꯁꯨ
ꯍꯣꯏ ꯍꯣꯏ ꯂꯩꯌꯦ ꯑꯩꯈꯣꯏ ꯑꯩꯁꯦ ꯏꯃ ꯃꯩꯇꯩ ꯌꯥꯝꯥꯟ ꯃꯩꯇꯩꯗꯒꯤ ꯍꯦꯟꯅ ꯁꯦꯡꯕ ꯁꯦꯡꯅ ꯉꯥꯡꯕ ꯂꯩꯌꯦ
ꯑꯥ ꯍꯣꯏ ꯅ ꯁꯤꯇꯔ ꯑꯗꯨ ꯁꯨꯝ ꯉꯥꯡꯉ ꯍꯩꯖꯔꯛꯄꯅꯤꯅ ꯑꯗꯣ ꯁꯤꯁꯇꯔ ꯁꯨꯝ ꯀꯁꯇꯃꯔ ꯍꯦꯟꯗꯜ ꯇꯧꯕꯗꯨ ꯑꯗꯨꯅ ꯃꯩꯇꯩꯂꯣꯟ ꯑꯗꯨꯝ ꯇꯧꯕ꯭ꯔꯣꯅ ꯀꯃꯥꯏ ꯇꯧꯋꯦ
ꯑꯗꯨꯝ ꯑꯗꯨꯗꯤ ꯈꯪꯗꯦꯗ ꯑꯗꯨꯁꯨ ꯑꯩꯈꯣꯏ ꯁꯥꯔꯅ ꯑꯗꯨꯝ ꯇꯝꯕꯤꯔꯤꯅꯦ
ꯍꯥꯏꯗꯤ ꯑ ꯑꯌꯥꯝꯕꯅ ꯍꯣꯏ ꯈꯪꯗꯕ ꯖꯒꯥꯗꯨꯕꯨꯗꯤ ꯈꯪꯗ꯭ꯔꯦꯀꯣ ꯍꯥꯏꯗꯤ ꯍꯥꯏꯗꯤ ꯀꯃꯨꯅꯤꯀꯦꯁꯟ ꯇꯧꯕ ꯃꯇꯝꯗ ꯍꯥꯏꯗꯤ ꯀꯁꯇꯃꯔ ꯂꯥꯛꯑꯒꯅꯤ ꯁꯤꯁꯇꯔ ꯍꯥꯏꯗꯤ ꯂꯩꯅ ꯀꯩ ꯌꯦꯡꯁꯤꯒꯦ ꯈꯣꯠꯁꯤꯒꯦ ꯍꯥꯏꯕꯁꯨ ꯑꯗꯨꯝ ꯁꯤꯁꯇꯝꯅꯦ ꯍꯥꯟꯅ ꯒꯔꯤꯠ ꯇꯧꯔꯝꯒꯅꯤꯗꯅ ꯀ꯭ꯂ ꯂꯥꯛ ꯄꯕꯤꯗꯣ ꯑꯗꯨ ꯑ ꯑꯗꯨꯝ ꯃꯩꯇꯩꯂꯣꯟꯗ ꯑꯗꯨꯃꯥꯏꯅ ꯇꯧꯕ꯭ꯔꯥ
ꯑꯗꯨꯕꯨꯗꯤ ꯈꯪꯕ ꯍꯧꯔꯦꯗ
ꯑ ꯑꯗꯨꯗꯤ ꯈꯪꯉꯝꯒꯅꯤꯗ ꯍꯥꯏꯗꯤ ꯁꯨꯝ ꯅꯨꯡꯇꯤꯒꯤꯁꯨ ꯇꯧ ꯇꯧꯒꯗꯧ ꯂꯩꯔꯕ ꯄꯣꯠꯅꯤ ꯔꯤꯄꯤꯇꯤꯞ ꯑꯣꯏꯕ ꯄꯣꯠꯅꯤꯗꯅ
ꯑꯥ ꯑꯀꯦ
ꯃꯤ ꯂꯥꯛꯑꯒꯗꯤ ꯀꯩ ꯌꯦꯡꯁꯤꯒꯦ ꯈꯣꯠꯁꯤꯒꯦ ꯀꯩꯅꯣ ꯑꯗꯨꯝ ꯍꯥꯎꯔꯔꯨꯝꯕꯅꯦꯕ ꯁꯤꯁꯇꯔꯅ ꯅꯠꯇ꯭ꯔꯥ ꯑ ꯅ ꯅꯅꯨꯡꯉꯥꯏꯔ ꯃꯅꯤ ꯀꯩꯅꯣ ꯊꯤꯁꯦ
ꯎꯝ ꯑꯗꯣ ꯍꯧꯖꯤꯛ ꯍꯧꯖꯤꯛ ꯌꯨꯝꯗ ꯂꯩꯕꯁꯦ ꯌꯨꯝꯗ ꯀꯥꯡꯒꯨꯝꯕꯗꯤ ꯂꯩꯇ꯭ꯔꯣ
ꯀꯥꯡꯁꯤꯗꯤ ꯑꯗꯨꯝ ꯂꯩꯗ ꯀꯥꯡꯒꯤ ꯁꯥꯕ ꯃꯔꯩꯁꯤꯗꯤ ꯑꯗꯨꯝ ꯁꯥꯕꯅꯤꯅ ꯀꯥꯡꯗꯨꯅꯨꯡꯗꯤ ꯑꯗꯨꯝ ꯃꯔꯥꯡ ꯀꯥꯏꯗꯅ ꯑꯗꯨ ꯑꯩꯈꯣꯏꯅ ꯆꯤꯛꯆꯗꯅꯕ ꯍꯣꯠꯅꯕ ꯇꯥꯔꯦ
ꯑꯣ ꯑꯗꯨ ꯇꯒꯤꯅꯦ ꯍꯥꯏꯁꯦ